ꯍ
ꯑꯥ ꯑꯩꯅ ꯊꯝꯕ ꯇꯥꯔꯦ ꯇꯥꯔꯦ ꯊꯕꯛ ꯑꯃ ꯇꯧꯔꯨꯕ ꯑꯗꯨꯗꯤ ꯉꯥꯏꯍꯥꯛ ꯊꯝꯃꯨꯕꯅꯤꯒ ꯑꯗꯨꯅꯤ ꯑꯗꯨꯃꯥꯏꯅ ꯇꯧꯋꯤ ꯍꯥꯝ ꯇꯧꯕꯩꯁꯦ ꯑꯗꯨꯅ ꯁꯤꯅ ꯁꯤ ꯑꯣꯏꯒ꯭ꯔꯦ ꯈꯔ ꯀꯣꯏꯊꯣꯛ ꯔꯦ ꯆꯠꯇꯕ ꯀꯨꯏꯔꯦꯈꯣꯏ
ꯑꯦ ꯀꯣꯏꯊꯣꯛꯁꯦ ꯀꯣꯏꯊꯣꯛꯁꯦ ꯀꯩꯅꯣ ꯀꯣꯏꯊꯣꯛꯄꯕꯨ ꯀꯣꯏꯒꯗꯕꯅꯤ ꯀꯩꯅꯣ
ꯑꯉꯥꯡꯉꯩꯗꯤ ꯖꯨ ꯆꯠꯁꯤꯒ ꯀꯛꯆꯤꯡ ꯆꯠꯁꯤꯒ ꯇꯧꯔꯤꯅꯦ ꯌꯥꯝꯅ
ꯍꯧꯖꯤꯛꯅ ꯍꯧꯖꯤꯛꯁꯦ ꯀꯔꯤ ꯍꯧꯖꯤꯛ ꯀꯛꯆꯤꯡꯗ ꯑꯅꯧꯕ ꯂꯩꯕ꯭ꯔꯣ
ꯅꯠꯇꯦ ꯁꯨꯝ ꯀꯛꯆꯤꯡ ꯕꯖꯥꯔꯗ ꯀꯣꯏꯔꯒ ꯀꯣꯏꯔꯨꯁꯤꯁꯤꯅꯤ ꯂꯥ꯭ꯏꯟꯗ ꯆꯠꯂꯒ ꯗꯨꯅ ꯒꯥꯔꯤꯒꯨꯝꯕ ꯂꯩꯅꯔꯗꯤ
ꯕꯨꯗꯤ
ꯎꯝ ꯒꯥꯔꯤ ꯃꯆꯥꯔꯥ ꯈ ꯍꯥꯞ ꯑꯗꯣ ꯑ ꯗꯦꯠ ꯀꯌꯥꯅꯣ ꯏꯠ ꯇꯥꯕꯗꯣ ꯇꯨꯏ꯭ꯁꯗꯦꯔ ꯀꯔꯤꯅꯣꯃ
ꯎꯝ
ꯊꯥꯔ꯭ꯁꯗꯦ ꯍꯥꯏꯕ꯭ꯔꯥ ꯇꯨꯏ꯭ꯁꯗꯦ ꯍꯥꯏꯕ꯭ꯔꯥ ꯑꯩ ꯈꯪꯗ꯭ꯔꯦ
ꯎꯝ ꯏꯠꯇꯨꯗ ꯑꯣꯏꯅ ꯁꯨ ꯁꯨ ꯁꯨꯨꯇꯤ ꯂꯩꯕ ꯅꯨꯃꯤꯠꯇ ꯁꯨꯝ ꯀꯣꯏꯕ ꯑꯟ ꯆꯠ ꯀꯣꯏꯕ ꯑꯣꯏꯅ ꯆꯠꯄꯕꯨꯗꯤ ꯌꯥꯏꯌꯦ ꯑꯁ ꯈꯪꯗꯦ ꯌꯦꯡꯉꯛꯀ ꯏꯠꯇꯨꯕ ꯀꯩ ꯅꯨꯃꯤꯠ ꯍꯥꯏꯕꯅꯣꯗꯣ ꯑ ꯋꯦꯅꯁꯗꯦ ꯇꯥꯏ ꯑꯩ ꯍꯧꯖꯤꯛꯀꯥꯟ ꯁꯣꯃꯣꯂꯥ ꯑꯩ ꯆꯠꯅꯤꯡꯕꯗꯤ ꯐꯥꯎꯗ꯭ꯔꯦ ꯑꯩ ꯁꯤꯀꯤ ꯄꯛꯇ꯭ꯔꯦ
ꯑꯗꯨꯅꯤ ꯑꯩꯁꯨ ꯆꯠꯅꯤꯡꯕꯗꯤ ꯏꯐꯥꯎ ꯐꯥꯎꯗꯦ ꯑꯗ ꯄꯨꯁꯄꯥꯅ ꯏꯆꯦ ꯆꯠꯅꯤꯡꯗ꯭ꯔꯥ ꯈꯣꯠꯇ꯭ꯔꯥ ꯑꯩꯅ ꯈꯪꯗꯦ ꯑꯕꯦꯝꯃ ꯌꯦꯡꯖꯤ ꯍꯥꯏꯒꯤꯝꯅꯦ ꯄꯩꯁꯥ ꯂꯩꯔꯒ ꯍꯥꯏꯐꯦꯠ ꯆꯤꯡꯗ ꯑꯃꯨꯛ ꯆꯠꯁꯤꯔ ꯃꯣꯏ ꯆꯠꯄꯩ ꯄ꯭ꯂꯥꯟ ꯗꯩꯅꯤ ꯉꯥꯡꯅꯩꯖꯦ ꯂꯩ ꯀꯥꯟ ꯅꯣꯏꯕ
ꯍꯥꯏꯗꯤ ꯃꯣꯏꯗꯤ ꯀꯩꯅ ꯇꯧꯔꯕꯝꯅꯤꯅ ꯆꯠꯅꯤꯡꯉꯛꯀꯅꯤ
ꯗꯨꯅꯦ ꯖꯨꯂꯥꯏꯒꯤ ꯃꯇꯨꯡꯗ ꯆꯠꯁꯦ ꯇꯧꯅꯈꯤꯝꯅꯤ ꯍꯣꯏ ꯍꯣꯏꯗꯅꯤ ꯑꯩ ꯍꯧꯖꯤꯛ ꯍꯥꯏꯔꯒ ꯂꯩ
ꯖꯨꯂꯥꯏ ꯃꯇꯨꯡꯗꯗꯤ ꯈꯔꯕꯨꯗꯤ ꯁꯥꯡꯗꯣꯛꯏꯕꯅꯤꯅ ꯐꯩꯅꯦ ꯁꯤꯃꯗꯤ ꯖꯨꯂꯥꯏ ꯃꯇꯨꯡꯗꯗꯤ ꯍ ꯑꯗꯨ ꯍꯥꯏꯔꯒ ꯅꯪꯒꯤ ꯀꯃꯥꯏ ꯇꯧꯕ ꯑꯦꯛꯖꯥꯝꯅ ꯀꯔꯝ ꯀꯥꯟꯗ ꯍꯟꯗꯛ ꯅꯦꯠꯁꯨ ꯑꯦꯛꯁꯇꯦꯟꯗꯤ ꯇꯧꯊꯣꯛꯈꯤꯗꯥꯏꯅꯦ
ꯑ ꯅꯤꯠ ꯀꯤ ꯅꯠꯇꯕ꯭ꯔꯣ ꯅꯦꯠ ꯅꯦꯠꯀꯤ
ꯅꯇꯣ ꯅꯠꯇꯣ ꯎ ꯅꯦꯠ ꯅꯠꯇ꯭ꯔꯒꯇꯦꯟꯗꯩꯗꯨꯕꯨ ꯌꯨ ꯖꯤꯦ ꯁꯤ ꯅꯦꯠꯇꯣ ꯑꯦꯛꯁꯇꯦꯟ ꯇꯧꯒꯦꯅ
ꯃꯌꯨꯖꯤꯛꯁꯤ ꯅꯠꯇꯕꯤꯗ ꯅꯣꯏꯒꯤ ꯁꯦ ꯑ ꯁꯥꯥꯔ ꯀꯥꯡꯕꯨꯒꯤ ꯅꯠꯇꯕꯣ
ꯅꯠꯇꯦ ꯁꯦ ꯆꯥꯔꯒꯒ ꯊꯣꯛꯇ꯭ꯔꯤꯗ ꯀꯩꯗꯧꯕ꯭ꯔꯝꯅꯣ ꯈꯪꯗꯦ
ꯍꯪꯔꯤ ꯑꯩꯗ ꯇꯥꯗꯦ ꯅꯪꯅ ꯍꯧꯖꯤꯛꯇ ꯍꯥꯏꯔ ꯑꯩꯁ ꯍꯥꯏ ꯀ ꯇꯑꯌꯦ
ꯗꯤ ꯌꯥꯔꯦ ꯍꯥꯏꯕꯗꯤ ꯐꯣꯝ ꯊꯥꯖꯤꯟꯈ꯭ꯔꯗꯤ ꯀꯩꯁꯨ ꯀꯥꯏꯗ꯭ꯔꯦ
ꯍꯣꯏ ꯑꯗꯣ ꯃꯣꯏꯅꯗꯤ ꯖꯨꯟꯗ ꯇꯥꯎꯗꯧ ꯃꯥꯜꯂꯦ ꯑꯗꯣ ꯅꯣꯏꯒꯤꯗꯤ ꯀꯩꯅꯣ ꯅꯤꯠꯀꯤ ꯑꯦꯛꯖꯥꯝ ꯍꯟꯕꯩ ꯈꯣꯠꯄꯩ ꯇꯧꯕꯗ ꯑꯗꯨꯗꯨꯒꯤ ꯍꯧꯖꯤꯛ ꯌꯥꯝꯒꯤ ꯀ ꯀꯩꯅꯣ ꯇꯧꯗꯦꯅ ꯍꯥꯏꯌꯦꯣ ꯍꯈꯣꯏꯗꯤ ꯑꯩꯕꯨ ꯌꯩꯊꯣꯛꯑꯗꯤ ꯐꯅꯤ ꯂꯦꯛꯅ ꯃꯔꯣꯡ ꯄꯥꯗꯕꯅꯦ ꯑꯩ ꯈꯪꯗꯦ ꯀꯣꯛꯁꯦ ꯏꯁꯥꯁꯦ ꯑꯝꯇ ꯎꯝ ꯑꯦꯛꯁꯔꯁꯥꯏꯁ ꯀꯔꯤ ꯀꯔꯥꯒ ꯇꯧꯔꯒ ꯈꯤꯇ ꯀꯣꯛꯁꯦ ꯍꯥꯡꯍꯟꯒꯦ ꯇꯧꯕꯅꯤ ꯌꯥꯗ꯭ꯔꯦ ꯕꯤꯕꯨꯂꯥ ꯍꯥꯕꯨꯂꯥ ꯆꯨꯔꯒ ꯀꯣꯛꯁꯦ ꯃꯥꯏꯟ ꯗꯤꯁꯇ꯭ꯔꯦꯛ ꯇꯧꯕ ꯃꯌꯥꯝ
ꯆꯨꯕꯨꯗꯤ ꯆꯨꯁꯜꯂꯛꯑꯅꯤ ꯅꯪ ꯍꯦꯟꯅ ꯕꯦꯕꯨꯂꯥ ꯆꯨꯔꯛꯇꯦꯅꯦ ꯌꯨꯝꯗꯒꯤ ꯄꯥꯎ ꯑꯅꯧꯕꯁꯨ ꯄꯤꯁꯜꯂꯛꯑꯕꯅꯤꯅ
ꯑ ꯑꯗꯨ ꯍꯥꯏꯗꯤꯅꯤꯡ ꯌꯥꯝ ꯍꯦꯟꯅ ꯑꯗꯨꯗꯩꯗ ꯏꯟꯇꯔꯦꯁ ꯂꯩꯕꯒꯤ ꯋꯥꯁꯨ ꯅꯠꯇꯕ ꯀꯣꯛꯇ ꯑꯗꯨꯝ ꯈꯔ ꯀꯩꯅꯣ ꯆꯔꯥꯡ ꯈꯣꯏꯔꯥꯡꯅꯕꯒꯤ ꯀꯩꯅꯣꯃꯗꯤ ꯑꯗꯨꯝ
ꯎꯝ ꯎꯝ ꯊꯣꯛꯍꯜꯂꯤꯅꯦ ꯍꯥꯏꯕꯗꯤ ꯑꯍꯟꯅꯁꯨ ꯑꯗꯨ ꯍꯥꯏꯔꯛꯄꯅꯤꯅ ꯇꯧꯔꯤꯗꯨ ꯌꯦꯡꯉ ꯅ ꯁꯤꯗꯁꯨ ꯇꯦꯠ ꯇꯦꯠ ꯇꯦꯠ ꯑꯗꯨꯝ ꯆꯠꯂꯤꯗꯨꯅꯦ ꯑꯩꯁꯨ ꯄꯥꯝꯕ ꯄꯥꯝꯗꯕꯅ
ꯑꯗꯨꯝ ꯑꯗꯨꯝ ꯆꯍꯤ ꯀꯨꯟꯊ꯭ꯔꯥ ꯍꯥꯏ ꯆꯪꯁꯤꯜꯂꯛꯑꯕ ꯍꯥꯏꯗꯤꯦ ꯑꯗꯨꯝ ꯌꯥꯗꯤ ꯌꯥꯔꯕ ꯃꯇꯝꯕꯨꯗꯤ ꯑꯣꯗꯅ ꯀꯣ ꯑꯗꯣ ꯑꯗꯨꯝ ꯍꯥꯏꯗꯤ ꯊꯥꯔꯇꯤ ꯐꯥꯏꯚ ꯐꯥꯎꯒꯤ ꯃꯅꯨꯡꯗ ꯑꯗꯨꯝ ꯌꯥꯕꯨꯗꯤ ꯌꯥꯔꯤ ꯍꯥꯏꯕꯕꯨ
ꯎꯝ ꯑꯗꯨ ꯌꯥꯔꯦ ꯍꯧꯖꯤꯛ ꯀꯩꯅ ꯇꯧꯍꯧꯕꯕꯨꯗꯤ
ꯍꯁꯨ
ꯈꯟꯒꯣ ꯈꯟꯈꯣ ꯈꯟꯕꯕꯨꯗꯤ ꯈꯜꯂꯣ ꯑꯗꯨ ꯌꯦꯡ ꯍꯧꯕꯅ ꯐꯩ
ꯌ ꯌꯨꯝꯗꯣꯕꯤꯅ ꯑꯩꯈꯣꯏꯗꯤ ꯄꯩꯁꯥ ꯄꯥꯏꯕꯗꯨꯅꯤ ꯊꯤꯔꯤꯁꯦ ꯄꯩꯁꯥ ꯄꯥꯏꯕꯗꯨ ꯊꯣꯛꯣꯛ ꯍ ꯁꯥ ꯄꯄꯥ ꯄꯅꯤꯔ ꯀꯗ ꯁꯨꯦ ꯂꯥꯏꯔꯒ ꯒ꯭ꯌꯥꯟ ꯇꯥꯔꯗꯨꯅ ꯑꯃꯨꯛꯗꯤ ꯐꯩ
ꯑꯃꯔꯣꯝꯗꯕꯨꯗꯤ ꯐꯩ ꯑꯗꯣ ꯍꯧꯖꯤꯛꯁꯤꯁꯨ ꯄꯩꯁꯥꯁꯤꯁꯨ ꯗꯔꯀꯥꯔ ꯑꯣꯏꯅꯤ ꯁꯨꯝꯃꯜꯂ ꯑꯃꯔꯣꯝꯗ ꯔꯕꯤꯅꯥꯅ ꯍꯥꯏꯗꯣꯀꯣ ꯃꯥ ꯒ꯭ꯌꯥꯅ ꯃꯥꯒꯤꯗꯨꯅ ꯊꯕꯛ ꯇꯧꯔ ꯂꯩꯕꯩꯅꯤ ꯃꯥꯅ ꯄꯦꯄ ꯄꯦꯄ ꯉꯥꯡꯉꯤꯗꯣ ꯊꯕꯛ ꯇꯧ ꯇꯧꯕꯕꯨꯣꯣꯏꯦ ꯃꯥꯏ ꯌ ꯀꯩꯅ ꯇꯧꯒꯦꯅꯦ
ꯎꯝ ꯑꯗꯨ ꯁꯤꯡꯗꯤ ꯁꯤꯡꯉꯦ ꯃꯥ ꯊꯕꯛ ꯇꯧꯕ ꯀꯩꯅꯣ ꯇꯧꯕ ꯌꯥꯝ ꯌꯦꯡꯉꯦ ꯌꯥꯝꯅ ꯅꯥꯁꯤꯡꯁꯤꯅꯦ
ꯁꯤꯡꯉꯤ ꯃꯥ ꯂꯣꯏ ꯁꯤꯡꯉꯤ ꯑꯃ ꯃꯥꯒꯤ ꯑꯃꯗꯨꯁꯨ ꯌꯦꯡꯕ ꯊꯕꯛ ꯤ ꯂꯣꯏ ꯇꯧꯕꯅꯤꯃ ꯑꯗꯨꯗ ꯐꯣꯟꯅꯨꯡꯗ ꯆꯥꯟꯅꯩ ꯆꯥꯟꯅꯗꯦ ꯇꯧꯔꯛꯑꯣ ꯂꯄꯒꯤ ꯃꯛꯇꯅꯤ ꯃꯥꯅ ꯂꯥꯞꯅꯔꯤꯁꯤꯅꯤ
ꯐꯩꯗ ꯃꯥꯒꯤ ꯑꯋꯥ ꯑꯅꯥ ꯌꯥꯝ ꯃꯇꯦꯡ ꯄꯥꯡꯉꯤꯗ ꯍꯧꯖꯤꯛ ꯁꯤ ꯃꯥꯏ ꯈꯪꯅꯔꯤꯁꯤꯁꯨ ꯌꯥꯝ ꯖꯣꯝ ꯖꯣꯝ ꯇꯧꯗꯦ ꯍꯥꯏꯕ ꯋꯥꯅꯦꯕ ꯎꯝ ꯂꯩꯇꯦ ꯂꯩꯖꯗꯕꯒꯤ ꯂꯥꯏꯔꯕꯒꯤ ꯑꯣ ꯁꯨꯝ ꯁꯨꯝ ꯇꯧꯗꯦ ꯍꯥꯏꯕꯒꯤ ꯋꯥꯅꯤ ꯑꯗꯨꯝ ꯈꯔ ꯈꯔꯗꯤ ꯑꯗꯨꯝ ꯌꯦꯡꯕꯤꯔꯛꯑꯦꯕ ꯄꯥꯅ ꯊꯛꯅꯕ ꯑꯗꯨꯝ ꯄꯤꯔꯛꯏ ꯎꯝ ꯄꯩꯁꯥ ꯑꯗꯨꯝ ꯀꯩꯅꯣ ꯇꯧꯔꯛꯑꯦ
ꯐꯩ ꯑꯗꯨꯝ ꯍꯥꯏꯕꯨ ꯀꯩꯅꯣ ꯇꯧꯔꯤꯗꯣ ꯍꯥꯏꯕꯗꯤ ꯂꯩꯇ ꯃꯥꯒꯤ ꯂꯩꯇ ꯂꯥꯏꯔꯕꯗꯨꯅ ꯇꯣꯈꯥꯏꯔꯒ ꯋꯥ ꯈꯪꯕ ꯍꯥꯏꯒꯗ꯭ꯔꯥ ꯅꯠꯇ꯭ꯔ ꯑꯗꯨꯒꯨꯝꯕ ꯑꯣꯏꯕꯗꯣ
ꯑꯗꯒꯤ ꯑꯗꯨꯝ ꯏꯃꯨꯡ ꯃꯅꯨꯡ ꯋꯥꯕ ꯑꯣꯏꯕꯅꯤꯅ ꯃꯥꯁꯨ ꯀꯟꯅꯕꯨꯗꯤ ꯍꯥꯏꯗꯦ ꯑꯗꯒꯤꯗꯤ ꯃꯣꯏꯒꯤ ꯃꯁꯥꯃꯛꯀꯤ ꯏꯃꯨꯡꯁꯨ ꯑꯗꯨꯝ ꯑꯐꯥꯅꯤꯗꯅ ꯃꯣꯏ ꯑꯩꯈꯣꯏ ꯏꯃꯥ ꯏꯄꯥ ꯑꯍꯟ ꯑꯣꯏꯁꯤꯜꯂꯛꯄ ꯑꯗꯒꯤꯗꯤ ꯁꯃꯦ ꯂꯩꯔ ꯆꯃꯤꯗꯨꯅ ꯇꯝꯁꯤꯜꯂꯒ ꯄꯩꯁꯥꯗꯤ ꯊꯣꯛꯇ꯭ꯔ ꯇꯧꯕꯒꯤ
ꯎꯝ
ꯈꯤꯇꯪ ꯊꯣꯛꯄ ꯃꯇꯦꯡ ꯄꯥꯡꯍꯟꯅꯤꯡꯕ ꯑꯗꯣ ꯃꯥꯅ ꯀꯩꯅꯣ ꯇꯧꯕꯗꯣ ꯍꯥꯏꯗꯤ ꯃꯤꯉꯣꯟꯗꯗꯤ ꯀꯃꯥꯏꯅ ꯊꯥꯏꯅꯉꯩꯗꯩ ꯅꯨꯡꯁꯤꯅꯔꯛꯄ ꯅꯠꯇꯕꯅꯤꯅ ꯈꯪꯅꯔꯛꯄ ꯇꯥꯛꯄꯤꯔꯛꯑꯣ ꯇꯥꯛꯄꯤꯔꯛꯑꯣ ꯍꯥꯏꯕꯗꯤ ꯌꯥꯗꯅꯤ ꯃꯁꯥꯅ ꯈꯪꯅ ꯑꯥ ꯇꯧꯔꯛꯄꯗꯣ ꯄꯥꯝ ꯕ ꯃꯥꯅ ꯄꯥꯝꯃꯤꯁꯤꯅ ꯑꯗꯨꯒ ꯑꯃꯨꯛꯀ ꯈꯔ ꯋꯥꯕ ꯑꯣꯏꯕꯅꯤꯅ ꯀꯟꯅꯁꯨ ꯎꯠꯄ ꯉꯝꯗꯕ
ꯍꯥꯏꯗꯤ ꯎꯝ
ꯗꯨ ꯃꫭꯏꯁꯨ ꯁ꯭ꯇꯥꯏꯄꯦ ꯄꯤꯔꯅꯤ ꯍꯥꯏ ꯑꯦꯄ꯭ꯔꯤꯜꯗꯩ
ꯄꯤꯕꯗꯣ ꯐꯔꯦ
ꯆꯤꯡ ꯇꯔꯨꯛ ꯇꯔꯨꯛ ꯍꯥꯏꯕ꯭ꯔꯥ ꯀꯩꯅꯣ
ꯎꯝ ꯑꯒ ꯍꯥꯏꯒꯨꯝꯃꯗꯨꯅꯁꯨ ꯀꯩꯅꯣ ꯈꯔ ꯄꯤꯕꯗꯨꯅ ꯐꯩꯌꯦꯕ ꯁꯨꯄꯤ ꯄꯤꯗꯕ ꯕꯨꯗꯤ ꯑꯗꯨ ꯈꯤꯠꯀꯤ ꯅꯠꯇꯦꯗꯅ ꯇꯔꯨꯛꯇꯣ ꯂꯩꯇꯕ ꯑꯝꯗ ꯗꯤ ꯌꯦꯡꯉꯣ ꯑꯗꯣ ꯃꯣꯏꯒꯤꯗꯤ ꯑꯗꯨꯝ ꯊꯥ ꯊꯥꯒꯤ ꯄꯤꯔ ꯒ ꯅꯠꯇ꯭ꯔꯒ ꯑꯈꯣꯏ ꯁꯨꯃꯥꯏꯅ ꯑꯍꯨꯝ ꯄꯨꯟꯕꯤ ꯇꯧꯗꯣꯏꯖꯥꯔꯥ
ꯃꯣꯏꯁꯨ ꯑꯍꯨꯝ ꯑꯦꯄ꯭ꯔꯤꯜ ꯃꯦ ꯖꯨꯟꯒꯤ ꯑꯗꯨꯃꯥꯏꯅ ꯄꯤꯗꯣꯏ ꯃꯥꯜ ꯇꯔꯥꯅꯤꯄꯥꯟ ꯍꯥꯏꯕ꯭ꯔꯥ ꯉꯁꯥꯏ ꯄꯟꯅꯒꯤꯝ
ꯑꯣ ꯑꯍꯨꯝ ꯑꯍꯨꯝ ꯄꯨꯟꯕꯤ ꯎꯝ ꯊꯣꯛꯑꯕ ꯑꯗꯨꯃꯥꯏꯅ ꯇꯧꯔꯁꯨ ꯀꯩꯁꯨꯕꯨꯗꯤ ꯀꯥꯏꯗꯦ ꯑꯗꯣ
ꯑꯗꯨ ꯃꯣꯏ ꯕꯤ ꯇꯨꯋꯦꯜꯞ ꯌꯧꯔꯗꯤ ꯑꯃꯨꯛ ꯁꯦꯟꯇ꯭ꯔꯦꯜꯒꯤ ꯗꯨꯃꯥꯏꯅ ꯌꯨꯅꯤꯚꯔꯁꯤ ꯇꯤ ꯐꯪꯕꯒꯤ ꯆꯥꯡꯅꯤ ꯗꯨꯃꯥꯏꯅ ꯐꯪꯅꯤ ꯀꯥꯏꯅ ꯍꯥꯏ
ꯑ ꯕꯤ ꯇꯤ ꯍꯥꯏꯁꯤꯅꯟ ꯒ꯭ꯔꯦꯠ ꯇꯨꯔꯥ ꯅꯥꯛ ꯂꯥꯛꯄꯒꯤ ꯑꯦ ꯕꯤ ꯐꯪꯉ ꯒ꯭ꯔꯦꯠ ꯑꯥ ꯑꯥ ꯑꯦ ꯕꯤ ꯐꯪ
ꯑꯗꫭ ꯐꯪꯗꯕꯩꯅꯤ ꯑꯗꯨ ꯐꯪꯅꯕ ꯑꯗꯨ ꯀꯟꯅ ꯆꯦꯜꯂꯤ ꯑꯗꯨꯁꯨ ꯖꯨꯟ ꯖꯨꯂꯥꯏ ꯁ꯭ꯋꯥꯏ ꯋꯥꯏꯗ ꯑꯗꯨꯝ ꯐꯪꯕ ꯌꯥꯅ ꯂꯩ ꯈꯣꯠꯂꯦ ꯑꯅ ꯇꯧꯋꯦ ꯈꫭꯠꯂꯦꯅ ꯇꯧꯋꯦ ꯍꯥꯏꯕꯅꯤ ꯍꫭꯏ ꯐꯔꯗꯤ ꯊꯕꯛ ꯕꯤ ꯁꯤ ꯊꯕꯛ ꯈꯔꯗꯤ ꯄꯥꯏꯈꯠꯂꯕ ꯆꯥ ꯑꯅ ꯐꯔꯦ ꯅꯣꯏꯅꯤ ꯅꯗꯥꯎ ꯌꯥꯗꯅ ꯈꯟꯗꯅ ꯇꯧꯕ ꯅꯣꯏ ꯐꯔꯕꯅꯤ ꯑꯣ
ꯗꯤ ꯃꯗꯥꯎ ꯌꯥꯗꯅ ꯈꯜꯂꯒ ꯖꯔꯖꯔ ꯇꯧꯔꯒ꯭ꯔꯦꯃꯥ ꯅꯨꯡꯁꯨ ꯍꯟꯗꯛ ꯈꯤꯇ ꯍꯥꯏ ꯀꯩꯅꯅ ꯇꯧꯖꯔꯅꯤ ꯀꯩꯗꯧꯔꯒꯦ
ꯈꯒꯦꯗ ꯂꯥꯏꯔꯤꯛꯅ ꯃꯔꯣ ꯃꯄꯥꯥꯡ ꯏꯗꯕꯅꯤ ꯄꯥꯕꯅ ꯏꯌꯥ ꯌꯥꯗꯕꯅꯤ
ꯑꯗꯨꯕꯨꯗꯤ ꯍꯥꯏꯕ ꯋꯥꯅꯤ ꯍꯦꯛꯇ ꯌꯥꯔꯣꯏꯗꯣꯏꯅꯤ ꯗꯤ ꯑꯇꯣꯞꯄ ꯃꯌꯥꯝ ꯑꯃ ꯑꯗꯨ ꯅꯪ ꯌꯨꯝꯗꯒꯤ ꯀꯩꯗꯩ ꯃꯌꯥꯝ ꯑꯃ ꯂꯥꯛꯄꯅꯤꯅ ꯍꯧꯖꯤꯛ ꯆꯖꯣꯡꯒꯥꯔ ꯑꯗꯨꯅ ꯑꯗꯨꯝꯗꯤ ꯄꯥꯒꯦ ꯍꯥꯏꯁꯨꯛꯇꯤ ꯀꯩꯅꯣꯝ ꯀꯩꯅꯣꯝ ꯍꯦꯛꯇ ꯇꯧꯔꯛꯇꯣꯏꯅꯤꯗꯅ
ꯑꯝ
ꯈꯪꯗꯦ ꯏꯃꯥꯟꯅꯕꯤ ꯆꯍꯤꯅꯒ ꯌꯥꯝꯁꯜꯂꯛꯄ ꯀꯃꯥꯏꯅ ꯇꯧꯗꯣꯏꯅꯣ ꯈꯪꯗꯦꯅ
ꯍꯧꯪꯗꯦ ꯑꯗꯨꯝ ꯆꯍꯤ ꯌꯥꯝꯁꯤꯜꯂꯛꯄꯁꯤꯅꯦꯀꯣ ꯑꯩꯒꯤ ꯗꯦꯔ ꯌꯖꯤ ꯄꯦꯁꯔ ꯔꯣ ꯂꯃ ꯆꯔꯂꯤꯕꯨ ꯈꯟ ꯕꯅꯦ ꯑꯗꯒꯤ ꯑ ꯄ꯭ꯔꯖꯦꯟꯒꯤ ꯀꯦꯔꯤꯌꯔꯒꯤꯕꯨ ꯈꯟꯕꯅꯦ ꯀꯗꯅꯒꯦꯕ ꯤꯒꯤꯕꯨ ꯈꯟꯕꯅꯦ
ꯈꯪꯗꯦ ꯑꯗꯨꯅꯤ ꯍꯧꯖꯤꯛꯁꯤꯗ ꯌꯦꯡꯉ ꯑꯩ ꯑꯃꯃꯨꯛ ꯑꯁ ꯌꯥꯝ ꯊꯤꯅ ꯀꯔꯤ ꯂꯩꯉꯥꯎ ꯊꯤꯡꯉꯥꯎ ꯇꯧꯔꯒ ꯌꯥꯝ ꯀꯩꯅꯣ ꯇꯧꯅ ꯄꯥꯟꯍꯧꯕꯗꯨꯅ ꯑꯃꯔꯣꯝꯗ ꯐꯔꯦ ꯎꯆ ꯎꯆꯦꯛꯁꯤꯗꯗꯤ ꯀ ꯀꯔꯤꯅ ꯈꯟꯕ ꯃꯌꯥꯝꯗꯨꯗ ꯇ ꯑꯩ
ꯈꯟꯐꯝ ꯈꯐꯝꯗ ꯆꯥꯅꯕꯦꯝ ꯑꯃ ꯀꯩꯒꯨꯝꯕ ꯄꯥꯜꯂꯦ ꯈꯣꯠꯂꯦꯅ ꯈꯜꯂꯣ ꯆꯪꯗꯣꯔꯤꯕ ꯄꯩꯁꯥ ꯊꯥ ꯃꯌꯥꯝꯁꯦ ꯀꯔꯥꯏꯗꯒꯤꯅꯣ ꯁꯤꯅꯤ ꯑ ꯈꯜꯂꯤ ꯑꯗꯒꯤꯗꯤ ꯏꯁꯥ ꯐꯪꯉꯦ ꯀꯔꯤꯝ ꯇꯧꯕ ꯅꯠꯇꯦ ꯑ ꯆꯥꯛꯊꯣꯡꯄꯁꯨ ꯏꯃꯨꯡ ꯃꯅꯨꯡꯒꯤ ꯊꯕꯛ ꯏꯪꯈꯥꯡꯗ ꯂꯣꯏꯔꯗ꯭ꯔꯥ ꯑꯃꯨꯛ ꯈꯜꯂꯤ
ꯑꯗꯨꯕꯨꯗꯤ ꯍꯌꯦꯡ ꯀꯩꯒꯨꯝꯕ ꯅꯪꯅ ꯍꯧꯖꯤꯛꯀꯤ ꯑꯗꯨꯝꯁꯨ ꯍꯥꯏꯥꯏꯅ ꯄꯣꯔꯛꯏꯕ ꯃꯤꯗꯨꯅ ꯐ ꯇꯥꯔꯒꯗꯤ ꯅꯪꯁꯨ ꯑꯃ ꯑꯃ ꯇꯧꯕ ꯈꯣꯠꯄꯗꯗꯤ ꯌꯥꯔꯛꯇꯦ ꯏꯃꯨꯡꯗꯨꯗ
ꯈꯝꯗꯉꯏ ꯇꯔꯦ
ꯑꯩꯈꯣꯏꯒ ꯑꯗꯨꯃꯥꯏꯅ ꯇꯧꯔꯅꯤ ꯍꯥꯏꯕꯗꯤ ꯏꯅꯦ ꯍꯣꯏꯅ ꯍꯥꯏꯕ ꯂꯩꯌꯦꯕ ꯇꯃꯣꯔꯤ ꯇꯣ ꯑꯗꯨꯝ ꯁꯤꯖꯤꯟꯅꯐꯝ ꯂꯥꯛꯍꯟꯒꯦꯁꯦ ꯅꯣꯏ ꯅꯨꯄꯥ ꯃꯌꯨꯝꯗꯁꯨ ꯃꯈꯨꯠ ꯂꯩ ꯍꯥꯏꯕꯗꯤ ꯃꯣꯏꯅ
ꯍꯁꯨ
ꯑꯗꯨ ꯑꯗꯥꯅ
ꯑꯗꯣ ꯗꯥꯎ ꯌꯥꯗꯅ ꯈꯪꯕꯤꯗꯅ ꯇꯧꯔꯒ ꯁꯞꯄꯣꯔꯠꯇꯨꯣ ꯇꯧꯕꯤꯔꯗꯤ ꯑꯃꯨꯛ ꯐꯥꯕ ꯑꯗꯨ ꯇꯕꯤꯗꯥ ꯪꯗ ꯑꯗꯨꯒꯨꯝꯕꯇꯇ ꯈꯟꯕꯗ ꯗꯤꯞ ꯊꯤꯡꯀꯤꯡꯅꯦꯕ ꯌꯥꯝ ꯀꯣꯛꯀꯂ ꯈꯦ
ꯃꯥꯅꯦ ꯑꯗꯤ ꯍꯌꯦꯡ ꯑꯃꯨꯛ ꯀꯩꯅꯣ ꯇꯧꯕꯤꯔꯛꯇ꯭ꯔꯗꯤ ꯋꯥ ꯈꯪꯕꯤꯗꯕꯤ ꯍꯥꯏꯒꯗꯤ ꯑꯗꯨꯃꯥꯏꯅ ꯇꯧꯕꯤꯔꯛꯑꯗꯤ ꯗꯤ ꯑꯩꯅ ꯈꯜꯂꯨꯔꯤꯁꯦ ꯁꯤꯒ ꯑꯗꯨꯃꯥꯏꯅ ꯑꯃꯨꯛ ꯜꯂꯨꯔꯒ ꯑꯃꯨꯛ ꯁꯨ ꯍꯦꯟꯅ ꯋꯥꯕ ꯑꯩꯈꯣꯏ ꯑꯇꯩꯁꯤꯅ ꯈꯪꯗꯦ ꯈꯟꯖꯂ ꯈꯟꯖꯜꯂꯕ ꯑꯥ ꯑꯥ ꯀꯩꯅꯣꯝ ꯌꯧꯔꯦ ꯀꯣꯛꯈꯁꯦ
ꯌꯧ ꯑꯥ ꯍꯦꯛꯇ ꯌꯧ
ꯎꯝ ꯒ ꯑꯁ ꯁꯣꯝꯂꯥ ꯋꯥꯈꯜ ꯈꯟꯕꯗꯔꯝꯒꯅꯤ ꯃꯤꯅ ꯁꯝ ꯌꯥꯎꯗ꯭ꯔꯤꯕꯁꯦꯀꯣ
ꯃꯥ ꯆꯨꯝꯗꯣꯏ
ꯑꯗꯨ ꯁꯟ ꯏꯃꯥꯟꯅꯕꯤ ꯍꯣꯏ ꯀꯟꯅ ꯀꯣꯛꯁꯦ ꯁꯝ ꯊꯥꯎ ꯇꯩꯗꯅ ꯈꯣꯠꯇꯅ ꯇꯧꯅꯔꯤ ꯅꯪꯁꯨ ꯋꯥꯈꯜ ꯌꯥꯝ ꯈꯜꯂꯨꯅꯨ ꯋꯥꯈꯜ ꯈꯟꯒꯦ ꯍꯥꯏꯗꯤ ꯊꯥꯎꯗ ꯀ ꯆꯂꯣ
ꯊꯥꯎꯁ ꯂꯣꯏꯊꯣꯛꯈ꯭ꯔꯦ
ꯐꯔꯦꯅꯦꯗꯤ ꯄꯀꯟ ꯀꯂ ꯊꯥꯎ ꯂꯣꯏꯊꯣꯛꯈ꯭ꯔꯦꯅ
ꯑ
ꯑꯁ ꯈꯪꯗꯦꯗ ꯅꯨꯡꯉꯥꯏ ꯅꯨꯡꯉꯥꯏ ꯂꯩꯌꯣ ꯑꯍꯦꯟꯕ ꯈꯟꯖꯤꯜꯂꯨꯅꯨ
ꯍꯝ
ꯂꯉꯦꯗ ꯍꯣꯏꯁꯦ ꯍꯣꯏꯁꯦ ꯑꯩ ꯀꯩꯅꯣ ꯇꯧꯔꯒ ꯑꯃꯨꯛ ꯇꯧꯔꯒꯦ ꯊꯝꯈꯤꯒꯦ ꯁꯣꯝ ꯅꯥꯀꯟꯗ ꯀꯩꯅꯣꯝ ꯇꯧꯔꯤ ꯑꯉꯥꯡ ꯑꯃ
ꯍꯣꯏ ꯍꯣꯏ ꯇꯧꯔꯣ ꯇꯧꯔꯣ ꯑꯗꯨꯗꯤ ꯊꯝꯃꯦ ꯊꯝꯃꯦ ꯍꯌꯦꯡ ꯀꯣꯟꯅ ꯑꯃꯨꯛ ꯑꯥ ꯍꯥꯏꯅꯔꯁꯤ ꯑꯋꯥ ꯅꯨꯡꯉꯥꯏ ꯄꯥꯎꯗꯝꯅꯔꯁꯤ
ꯍꯣꯏ ꯍꯣꯏ ꯄꯥꯎꯗꯝꯅꯔꯁꯤꯦ
ꯅꯁꯤꯒꯤꯗꯤ ꯀ
ꯎꯝ ꯎꯝ ꯇꯃꯦ